ꯍꯥ
ꯇꯥꯛꯄꯤꯁꯤ
ꯎꯝ ꯀꯩꯅꯣ ꯇꯧꯗ꯭ꯔꯣ ꯉꯁꯤꯗꯤ ꯑꯩꯈꯣꯏ ꯏꯕꯥꯅꯤ ꯋꯥꯔꯤ ꯁꯥꯟꯅꯕꯁꯦ ꯃꯌꯦꯛ ꯌꯥꯝ ꯊꯤꯅ ꯁꯦꯡꯅ ꯇꯥꯟꯅꯗ꯭ꯔꯣ
ꯅꯦꯠꯅꯅꯦ ꯅꯦꯠꯋꯥꯛꯁꯨ ꯑꯣꯏꯔꯦ ꯑꯗꯩ ꯈꯔꯥꯡꯗꯤ ꯑꯃꯨꯛ ꯅꯣꯡꯁꯨ ꯀꯕ ꯀꯈꯁꯨ ꯆꯨꯈ꯭ꯔꯦ ꯑꯗꯨ ꯈꯪꯗꯦ ꯑꯃꯨꯛ ꯑꯗꯨ ꯀꯩꯅꯣ ꯇꯧꯕꯁꯨ ꯌꯥꯎꯋꯦ ꯔꯤꯡ ꯍꯦꯛ ꯂꯥꯛꯄꯒ ꯑꯗꯨꯝ ꯐꯣꯟ ꯁꯥꯎꯟ ꯃꯈꯣꯟ ꯇꯥꯗꯕ ꯍꯥꯏꯇꯥꯔꯦ ꯇꯞꯅ ꯇꯥꯔꯛꯄ ꯄꯨꯁꯨ ꯌꯥꯎꯋꯏ
ꯑꯗꯣ ꯁꯤꯁꯦ ꯑꯍꯥꯟꯕ ꯑꯩꯈꯣꯏꯅ ꯅꯣꯗꯤꯒꯤ ꯏꯕꯥꯅꯤ ꯐꯣꯟ ꯇꯧꯅꯕ ꯃꯇꯝꯗꯗꯤꯅꯦ ꯑꯁ ꯌꯥꯝ ꯄꯤꯛꯅ ꯇꯥꯛꯑꯦ ꯄꯤꯛꯅ ꯇꯥꯕ ꯍꯥꯏꯁꯦ ꯑꯩꯒꯤ ꯐꯣꯟꯁꯦ ꯃꯁꯥꯏ ꯈꯔꯁꯨ ꯀꯩꯅꯣꯁꯦ ꯏꯁꯄꯤꯀꯔꯁꯦ ꯅꯨꯡꯉꯥꯏꯇ꯭ꯔꯕꯅꯦꯕ ꯀ ꯐꯣꯟꯁꯦ ꯂꯤꯔꯛꯄꯒꯤ ꯑꯗꯣ ꯍꯥꯟꯅ ꯃꯥꯒ ꯑꯩꯒ ꯁꯥꯟꯅꯔꯤꯉꯩ ꯃꯇꯝꯗ ꯇꯥꯈꯤꯕꯗꯨ ꯍꯧꯖꯤꯛ ꯇꯥꯔꯤꯁꯤꯒꯗꯤ ꯍꯧꯖꯤꯛꯇꯤ ꯄꯨꯔꯥ ꯑꯩꯈꯣꯏꯒꯤ ꯈꯪꯗꯦ ꯌꯥꯝ ꯊꯤꯅ ꯍꯧꯅ ꯇꯥꯏ ꯍꯥꯏ ꯇꯔꯦ ꯇꯥꯟꯅꯕꯗ ꯁꯨꯝ ꯅꯨꯡꯉꯥꯏꯕꯗꯨ ꯑꯗꯣ ꯅꯪꯅ ꯉꯥꯡꯉꯛꯄꯗꯁꯨ ꯑꯩꯅ ꯇꯥꯕꯗ ꯍꯧꯔꯕꯅꯤꯅ ꯇꯥꯕ ꯅꯨꯡꯉꯥꯏꯗꯅ ꯑꯗꯨꯒꯨꯝꯕ ꯑꯃ ꯑꯣꯏꯌꯦꯕ ꯈꯪꯕ꯭ꯔꯥ
ꯅꯠꯇ꯭ꯔꯒ ꯅꯠ ꯎꯝ ꯅꯠꯇ ꯅꯠꯇ꯭ꯔꯒꯅ ꯑꯩꯒꯤ ꯈꯣꯟꯖꯦꯜ ꯆꯥꯎꯕꯩ ꯑꯣꯏꯔꯖꯥꯠꯂꯥ
ꯑꯍꯣꯏ ꯑꯗꯨꯁꯨ ꯑꯃꯨꯛ ꯑꯣꯏꯗꯣꯏꯅꯦ ꯅꯣꯗꯤ ꯁꯨꯅꯦ ꯃꯥꯅ ꯉꯥꯡꯕꯁꯤ ꯌꯥꯝ ꯄꯤꯛꯅ ꯇꯥꯏ ꯍꯥꯏꯕ ꯈꯪꯕ꯭ꯔꯥ ꯃꯁꯥꯒꯤꯁꯨ ꯃꯣꯏꯅ ꯇꯞꯅ ꯉꯥꯡꯅꯩꯌꯦꯕꯀꯣ ꯃꯣꯏ ꯃꯣꯏ ꯏꯃꯨꯡ ꯒꯤ ꯑꯣꯏꯅꯁꯨ ꯑꯩꯈꯣꯏꯒꯤ ꯋꯥ ꯂꯥꯟ ꯉꯥꯡꯅꯕ ꯃꯇꯝꯗ ꯈꯪꯗꯦ ꯌꯥꯝꯅ ꯏꯪꯅ ꯇꯞꯅ ꯀꯟꯕ ꯋꯥ ꯑꯝꯇ ꯉꯥꯡꯅꯗꯦ ꯑꯗꯨꯅꯅꯦ ꯃꯥꯁꯨ ꯇꯥꯞꯅ ꯉꯥꯡꯉꯛꯑꯦꯕ ꯈꯪꯕ꯭ꯔꯥ ꯑꯩꯅꯅꯦ ꯑꯁ ꯅꯅꯥꯟꯅ ꯉꯥꯡꯉꯛꯄ ꯋꯥꯁꯦ ꯇꯥꯕ ꯌꯥꯝ ꯋꯥꯏꯍꯦ ꯈꯤꯇꯁꯨ ꯀꯟꯅ ꯉꯥꯡꯉꯛꯀꯦ ꯍꯥꯏꯗꯅ ꯑꯩꯈꯣꯏꯁꯤ ꯀꯟꯅ ꯉꯥꯡꯉꯕꯅꯦ ꯀꯟꯅ ꯉꯥꯡꯉꯕꯅꯦ ꯍꯥꯏꯔꯛꯀꯗꯣꯏꯅꯦꯕ ꯁꯣꯟ ꯅꯀꯟꯗꯗꯤ ꯑꯩꯉꯣꯟꯗꯗꯤ ꯁꯥꯎꯅꯤꯡꯕ ꯐꯥꯎꯗꫭꯏꯅꯤꯀꫭ ꯉꯡꯉꯤꯕ ꯃꯌꯣꯛ ꯇꯕꯒꯤ
ꯎꯝ
ꯑꯁ ꯑꯗꯒꯤ ꯈꯪꯗꯦ ꯃꯣꯏꯒꯩꯒ ꯋꯥꯔꯤ ꯁꯥꯟꯅꯈꯤꯕꯁꯤꯗ ꯑꯩ ꯀꯩꯀꯥ ꯀꯔꯤ ꯍꯥꯏꯅꯣ ꯃꯦꯟ ꯃꯥꯟ ꯑꯝ ꯇꯥꯗꯦꯕ ꯃꯣꯏꯒꯤ ꯀꯛꯆꯤꯡꯒꯤꯁꯨ ꯃꯔꯣꯟꯜꯁꯦ ꯈꯔ ꯑꯗꯨꯝ ꯈꯣꯏꯔꯞ ꯆꯠꯂꯤꯗꯅ
ꯑꯃ ꯂꯩꯕꯅꯦ ꯃꯣꯏꯒꯤ ꯁꯝꯅ ꯍꯥꯏꯔꯕꯗ ꯑꯩꯈꯣꯏ ꯑꯇꯣꯞꯄ ꯂꯝꯒꯤ ꯃꯤꯒ ꯁꯨꯝ ꯊꯦꯡꯅꯕꯗꯗꯤ ꯑꯩꯈꯣꯏ ꯁꯨꯃꯥꯏꯅ ꯁꯥꯏꯁꯦ ꯁꯨꯃꯥꯏꯅ ꯁꯥꯔꯛꯀꯅꯦꯕꯀꯣ ꯑꯈꫭꯏꯒꯤ ꯂꯦꯡꯒꯣꯁ ꯈꯪꯅꯕꯤ ꯑꯃ ꯋꯥ ꯉꯥꯡ ꯑꯃ ꯂꯩꯕ ꯑꯩꯈꯣꯏꯁꯨꯦ ꯂꯧꯁꯤꯟꯕꯗ ꯌꯥꯝ ꯇꯥꯕꯗ ꯈꯤꯇꯪ ꯋꯥꯕꯅꯦ ꯍꯥꯏꯕ ꯑꯃ ꯂꯩꯕꯅꯦ ꯂꯩꯕꯕꯨꯗꯤ
ꯎꯝ ꯑꯗꯨꯅꯤ ꯃꯈꯣꯏꯒ ꯁꯥꯟꯅꯕꯗꯨꯕꯨꯗꯤ ꯃꯥ ꯑꯗꯨꯝ ꯑꯩꯈꯣꯏ ꯁꯨꯃꯥꯏꯅ ꯑꯗꯨꯝ ꯁꯥꯏꯌꯦꯕ
ꯆꯥꯛ ꯆꯥꯔꯕꯣ ꯀꯥꯏ ꯍꯥꯏꯕ꯭ꯔꯣ ꯀꯩꯅꯣꯝ ꯇꯧꯕꯅꯤ ꯅꯪ ꯂꯥꯛꯄꯣ ꯀꯥꯏꯗꯧ ꯍꯟꯗ ꯀꯩꯅꯣꯝ ꯑꯃ ꯂꯩꯕꯅꯦ ꯑꯩ
ꯎꯝ ꯎꯝ ꯑꯁ ꯌꯥꯝ ꯌꯥꯝ ꯊꯤꯅ ꯊꯤꯅ ꯈꯣꯏꯕ ꯌꯥꯎꯏ ꯑꯗꯨꯗ ꯃꯣꯏꯗꯤ ꯀꯩꯝ ꯇꯧꯗꯦ ꯃꯣꯏ ꯑꯩꯈꯣꯏꯅ ꯉꯥꯡꯉꯦ ꯁꯃꯥꯏꯅ ꯆꯞꯥꯟꯅ ꯑꯗꯨꯝ ꯉꯥꯡꯉꯤ
ꯎꯝ ꯑꯃꯖꯦ ꯉꯥꯏꯈꫭꯀꫭ ꯑꯗꯨꯝ ꯄꯥꯏꯌꯨꯀꯣ ꯁꯦꯔꯥꯟ ꯇꯨꯔꯥꯟ ꯌꯥꯝ ꯇꯧꯔꯦ ꯑꯩꯈꯣꯏꯒꯤ ꯑꯃꯁꯦ ꯎꯝ
ꯍꯣꯏ ꯍꯣꯏ ꯍꯣꯏ ꯎꯝ ꯎꯝ ꯎꯝ ꯎꯝ ꯑꯗꯨꯝ ꯁꯦꯟꯅꯕꯤꯌꯨ ꯉꯥꯍꯥꯛ ꯉꯥꯍꯥꯛꯁꯨ ꯀꯥꯏꯗꯒꯤ ꯃꯣꯏꯗꯤ ꯑꯩꯈꯣꯏ ꯑꯍꯟ ꯑꯣꯏꯔꯛꯑꯕꯅꯤꯅ ꯃꯦꯟ ꯃꯥꯟ ꯇꯥꯄꫭꯟ
ꯃꯥꯅꯦ ꯃꯥꯅꯦ ꯆꯝꯐꯨꯠ ꯃꯥꯅꯦ ꯑꯌꯨꯛꯇ ꯆꯝꯐꯨꯠ ꯆꯥꯕꯁꯦ ꯐꯩ ꯍꯥꯏꯕꯅꯤ
ꯎꯝ
ꯎꯝ꯫
ꯑꯣ ꯄꯕꯤꯖꯕꯤꯌꯨ - ꯄꯕꯤꯖꯕꯤꯌꯨ꯫
ꯃꯥꯅꯦ ꯑꯗꯨꯒ ꯀꯩꯅꯣ ꯇꯧꯋꯦ ꯍꯧꯖꯤꯛ ꯀꯩꯅꯣ ꯇꯧꯕ꯭ꯔꯥ ꯑꯗꯨ ꯁꯤ ꯂꯣꯏꯔꯀꯥꯟꯗ ꯅꯣꯏꯒꯤ ꯗꯥ ꯀꯥꯂꯨ ꯑꯣꯏꯅ ꯍꯧꯖꯤꯛꯇ ꯅꯣꯏꯒꯤ ꯀꯩꯅꯣ ꯇꯧꯕꯗꯣ ꯍ ꯑꯆꯥꯄꯣꯠ ꯇꯥꯎꯒꯦꯕ ꯅꯍꯥꯟ ꯄꯥ ꯌꯥꯎꯗꯣꯏ ꯅꯠꯇ꯭ꯔꯣ ꯈꯣꯏꯖꯨ?
ꯇꯧꯗꯣꯏꯅꯦ ꯑꯩꯁꯨ ꯑꯩꯅ ꯑꯃꯨꯛ ꯃꯨꯜꯍꯟꯕ ꯑꯃꯨꯛ ꯇꯧꯔꯛꯀꯗꯣꯏꯅꯤ ꯑꯗꯒꯤ ꯑꯃꯨꯛ ꯂꯣꯏꯔꯒ ꯑꯃꯨꯛ ꯍꯥꯟꯕꯒꯤ ꯇꯧꯔꯛꯀꯗꯣꯏꯅꯤ ꯇꯥꯏꯕꯁꯨ ꯌꯥꯎꯗꯣꯏꯅꯤ ꯂꯣꯏꯅꯃꯛ ꯌꯥꯎꯗꯣꯏꯅꯤꯗ ꯍꯥꯏꯕꯗꯤ ꯑꯩꯈꯣꯏ ꯃꯤꯔꯣꯜ ꯂꯩꯇꯕꯅꯤꯅꯅꯦ ꯑꯩꯈꯣꯏ ꯂꯩꯔꯤꯕ ꯑꯩꯈꯣꯏ ꯑꯍꯨꯝ ꯃꯔꯤ ꯁꯤꯅ ꯑꯗꯨꯝ ꯔꯥꯎꯟ ꯑꯣꯛꯉꯒ ꯑꯗꯨꯝ ꯇꯧꯗꯣꯏꯅꯦ꯫ ꯑꯉꯝ - ꯑꯉꯝꯕ꯫ ꯇꯧꯅꯔꯛꯀꯗꯣꯏꯅꯦꯕ ꯑꯗꯨꯅꯈꯣꯏꯗꯤ ꯄꯨꯜꯂꯞ ꯄꯨꯜꯂꯞ ꯋꯥꯃꯤꯟꯅꯕ ꯍꯥꯏꯗꯣ ꯑꯣꯏꯌꯦꯕ꯫
ꯎꯝ꯫ ꯃꯥꯅꯦ ꯃꯥꯅꯦ꯫ ꯈꯔꯁꯨ ꯇꯧꯅꯗꯕ ꯌꯥꯄꯣꯟꯇꯦ ꯍꯥꯏꯕꯗꯤ ꯑꯃ ꯑꯇꯧꯕ ꯈꯔ ꯇꯧꯔꯒ ꯁꯨꯝ ꯇꯧꯕꯗꯨꯗꯤ ꯋꯥꯁꯨ ꯋꯥꯅꯤ ꯁꯥꯎꯖꯨ ꯁꯥꯎꯅꯤꯡꯉꯛꯀꯅꯤ ꯑꯗꯨꯅ ꯑꯌꯥ ꯑꯌꯥꯕꯗ ꯀꯣꯠꯂ ꯌꯥꯎꯁꯟꯃꯤꯟꯅꯕ꯫
ꯎꯝ꯫ ꯑꯗꯨꯅꯤ꯫ ꯁꯤ ꯏꯕꯥꯅꯤꯒꯤ ꯋꯥꯔꯤꯁꯦ ꯁꯥꯟꯅꯕ ꯂꯣꯏꯔꯀꯥꯟꯗ ꯐꯣꯟꯁꯦ ꯆꯥꯔꯖ ꯆꯥꯎꯧꯁꯤꯜꯂꯒ ꯊꯝꯃꯒ ꯊꯕꯛ ꯑꯃ ꯍꯧꯔꯗꯝꯕꯅꯤ ꯑꯩꯅꯗꯤ ꯊꯕꯛ ꯍꯧꯗ꯭ꯔꯤꯉꯩꯁꯤꯗ ꯆꯥꯛꯇꯣ ꯍꯥꯟꯅ ꯆꯥꯊꯣꯛꯎꯔꯒꯦ ꯍꯥꯏꯅ ꯍꯥꯏꯅ ꯃꯃꯤ ꯌꯦꯟꯖꯥꯡ ꯊꯣꯡꯉꯦꯕꯀꯣ ꯍꯜꯂꯣ ꯑꯩꯈꯣꯏ ꯑꯃ ꯍꯥꯟꯅ ꯆꯥꯍꯧꯔꯒꯗꯤ ꯑꯩꯅ ꯑꯃꯨꯛ ꯃꯍꯨꯠ ꯁꯤꯟꯕ ꯌꯥꯏꯗꯅ꯫ ꯑꯗꯨꯃꯥꯏꯅ ꯇꯧꯔꯒꯦꯅ ꯇꯧꯕ
ꯄꯨꯂꯞ ꯆꯥꯔ ꯄꯨꯜꯂꯞ ꯇꯧꯕꯗꯨꯗꯤ ꯑꯃꯨꯛ ꯉ ꯑꯗꯨ ꯃꯇꯝ ꯆꯪꯕ ꯆꯞ ꯃꯥꯟꯅꯗꯦꯕ꯫
ꯑꯩꯅ ꯃꯣꯏꯒꯩ ꯍꯣꯔꯦꯟ ꯆꯥꯟꯅꯔꯁꯅꯨ ꯑꯩ ꯅꯍꯥꯟ ꯆꯥꯍꯧꯔꯒꯗꯤ ꯊꯕꯛꯇꯨꯏꯅ ꯑꯃꯨꯛ ꯃꯍꯨꯠ ꯁꯤꯟꯒꯦ ꯇꯧꯕ꯫
ꯍꯣꯏ꯫
ꯎꯝ ꯁꯤꯅꯤ ꯇꯧꯔꯤꯁꯦ ꯑꯩꯈꯣꯏꯅ꯫ ꯊꯕꯛ ꯂꯩꯇ꯭ꯔꯒꯅꯅꯦ ꯑꯃꯨꯛ ꯉꯥꯎꯔ ꯆꯠꯄ꯫ ꯊꯕꯛ ꯂꯩꯔꯒꯅ ꯑꯃꯨꯝꯛ ꯋꯥꯕ
ꯎꯝ ꯃꯥ ꯀꯩꯅꯣꯝꯇ ꯍꯪꯒꯦ? ꯈꯪꯗꯕ ꯑꯃ ꯂꯩꯔꯦ ꯑꯣ ꯑꯩꯈꯣꯏꯒꯤꯅꯦ ꯑꯥ ꯍꯜꯂꯨꯋꯥ ꯍꯧꯕꯁꯦ ꯏꯁꯤꯡ ꯁꯥꯍꯜꯂꯒ ꯑꯗꯨꯗ ꯍꯩꯗ ꯑꯁꯥꯕꯗ ꯃꯣꯏ ꯍꯧꯖꯤꯛꯀꯤ ꯀꯩꯅꯣꯗ ꯀ ꯁꯆꯤ ꯍꯥꯏꯕ꯭ꯔꯥ ꯀꯩꯅꯣ ꯑꯗꯣ ꯍꯧꯁꯦ ꯍꯥꯞꯆꯤꯜꯂꯤꯔꯥ ꯅꯠꯇ꯭ꯔꯒ ꯀꯃꯥꯏꯅ ꯇꯧꯔꯤꯅꯣ ꯅꯤꯌꯣꯝ ꯄ꯭ꯔꯣꯁꯦꯁ ꯈꯪꯕ꯭ꯔꯥ
ꯘꯤꯒꯨꯝꯕ ꯘꯤꯒꯨꯝꯕ ꯇꯧꯔꯕꯀꯣ ꯘꯤꯗꯣ ꯅꯪꯅ ꯉꯧꯒꯗꯕ ꯈꯥꯡꯅꯤ ꯈꯪꯗꯦ ꯑꯗꯒꯤ ꯀꯩꯅꯣꯝꯅꯤ ꯈꯪꯗꯦ ꯇꯋꯥꯅꯤ ꯈꯪꯗꯦ ꯑꯃꯗ ꯁꯥꯜꯂꯒ ꯘꯤꯗꯣ ꯍꯩꯌꯦꯗꯅ ꯑꯗꯨꯗꯨꯒ ꯉꯁꯥꯏꯒꯤ ꯎꯝ ꯘꯤꯗꯨ ꯃꯨꯜꯂꯦꯀꯥꯟꯗ ꯁꯨꯆꯤꯗꯣ ꯊꯥꯗꯔꯅꯦꯕ
ꯎꯝ
ꯑꯗꯨꯗꯨꯒ ꯃꯥꯅ ꯐꯖꯅ ꯑꯩꯈꯣꯏꯒꯤ ꯏꯁꯤꯡ ꯍꯥꯞꯇꯕꯤꯗ ꯍꯥꯟꯅ ꯑꯗꯨꯝ ꯉꯧꯗꯣꯏꯅꯤꯀꯣ ꯕꯦꯁꯣꯟ ꯉꯧꯕꯒꯤ ꯇꯥꯏꯞꯇ ꯑꯗꯨꯃꯥꯏꯅ ꯇꯧꯔꯀꯥꯟꯗ ꯉꯧꯔꯀꯥꯟꯗ ꯃꯥꯁꯦ ꯃꯨꯜꯂꯛꯑꯦꯅ ꯑꯩꯈꯣꯏꯒꯤ ꯃꯨꯟꯕꯒꯤ ꯃꯆꯨ ꯑꯃ ꯈꯣꯍꯜꯂꯛꯀꯅꯦꯕ ꯉꯥꯡꯂꯛ ꯉꯥꯡꯅꯅꯕꯒꯤ ꯀꯩꯕꯒꯤ ꯇꯧꯔꯒ ꯑꯩꯈꯣꯏꯒꯤ ꯕꯦꯁꯣꯟ ꯃꯨꯨꯝꯂꯛꯄ ꯑꯗꯨ ꯈꯪꯉꯤꯗꯅ ꯅꯣꯏꯁꯨ ꯑꯗꯨꯃꯥꯏꯅ ꯇꯧꯔꯒ ꯃꯥꯁꯨ ꯃꯨꯟꯕꯒꯤ ꯆꯥꯡ ꯑꯃ ꯂꯥꯛꯀꯅꯦꯕ ꯑꯗꯨꯀꯥꯟꯗꯨꯗ ꯅꯅꯦ ꯏꯁꯤꯡꯗꯣ ꯈꯤꯦꯛꯑ ꯈꯦꯦꯛꯑ ꯈꯦꯦꯛꯑ ꯈꯦꯑ ꯁꯁꯨꯝ ꯀꯩꯅꯣ ꯉꯧꯗꯣꯏꯅꯦꯕ ꯦꯛꯄ ꯍꯥꯏꯕꯗꯤ ꯎ ꯖꯣꯔꯣ ꯖꯣꯔꯣ ꯑꯗꯨꯝ ꯈꯔ ꯑꯗꯨꯝ ꯍꯩꯔꯒ ꯍꯥꯏꯇꯥꯔꯦꯀꯣ ꯑꯗꯨꯃꯥꯏꯅ ꯇꯧꯔꯒ ꯉꯧꯗꯣꯏꯅꯦꯕ ꯑꯗꯨ ꯌꯥꯝ ꯅꯣꯏꯅ ꯄꯦꯜꯠꯍꯟꯒꯦ ꯌꯥꯝ ꯊꯤꯅ ꯄꯦꯠꯍꯟꯒꯦ ꯅꯠꯇ꯭ꯔꯒꯅ ꯖ꯭ꯋꯥꯏ ꯖ꯭ꯋꯥꯏ ꯇꯥꯔ ꯆꯥꯒꯦ ꯍꯥꯏꯕꯗꯨꯗꯤ ꯅꯣꯏꯒꯤ ꯅꯣꯏꯒꯤ ꯑꯄꯥꯝꯕꯅꯦꯕ ꯑꯗꯨꯗꯤ ꯖ꯭ꯋꯥꯏ ꯖ꯭ꯋꯥ ꯇꯥꯟꯒꯦ ꯍꯥꯏꯔꯒꯅ ꯏꯁꯤꯡꯗꯣ ꯌꯥꯝ ꯍꯩꯔꯔꯣꯏ ꯀꯥꯕ ꯀꯥꯕ ꯑꯩ ꯉꯁꯥꯏ ꯑꯍꯥꯟꯕ ꯍꯥꯏꯕꯗꯨ ꯃꯥꯏꯈ ꯈ ꯁꯉꯔꯒ ꯃꯥꯁꯨ ꯄꯣꯛꯊꯣꯔꯛꯀꯅꯦꯕ ꯑꯗꯨꯃꯥꯏꯅ ꯑꯗꯨꯝ ꯇꯧꯔꯒ ꯖ꯭ꯋꯥꯏ ꯖ꯭ꯋꯥꯏ ꯇꯥꯅ ꯆꯥꯕꯁꯨ ꯍꯥꯎꯕꯅꯦꯕ ꯑꯗꯨ ꯅꯣꯏꯅ ꯌꯥꯝ ꯄꯦꯠꯍꯜꯂꯒ ꯆꯥꯒꯦ ꯍꯥꯏꯔꯒꯅ ꯏꯁꯤꯡꯗꯣ ꯑꯗꯨꯝ ꯈꯔ ꯌꯥꯝꯅ ꯍꯩꯔꯅꯤ ꯑꯗꯨꯗꯨꯒ ꯊꯣꯡꯕꯤꯔꯅꯤ ꯅꯪ ꯑꯇꯩ ꯊꯥꯛꯀꯗꯧꯕ ꯅꯪ ꯊꯥꯛꯅꯤꯡꯕ ꯀꯩꯀꯩꯣ ꯂꯣꯏ ꯊꯥꯛ ꯌꯥꯔꯦ ꯌꯨꯕꯤ ꯊꯥꯛꯀꯦꯔꯥ ꯑꯗꯩ ꯑꯦꯂꯥꯏꯖꯤ ꯊꯥꯛꯀꯦꯔꯥ ꯑꯗꯒꯤ ꯀꯩ ꯊꯥꯛ ꯀꯩꯀꯩ ꯑꯗꯨꯃꯥꯏꯅ ꯇꯧꯔꯀꯥꯟꯗ ꯎꯝ ꯊꯨꯝꯅꯕꯒꯤꯗꯃꯛꯇꯕꯨꯗꯤ ꯆꯤꯅꯤ ꯑꯗꯨꯝ ꯊꯥꯅꯤꯗꯅꯀꯣ
ꯎꯝ
ꯑꯗꯨꯃꯥꯏꯅ ꯅꯪꯅ ꯍꯥꯞꯅꯤꯡꯕ ꯍꯥꯞꯄ ꯌꯥꯏ ꯁꯪꯒꯣꯝ ꯍꯥꯞꯄ ꯀꯁꯨꯣ ꯍꯥꯞ ꯄꯤ ꯌꯥꯏ ꯑꯗꯨꯃꯥꯏꯅ ꯇꯧꯕꯁꯦ
ꯑꯣ ꯁꯁ ꯍꯥꯏꯗꯤ ꯇꯜꯂꯦ ꯃꯥꯒꯤ ꯑꯗꯨꯗ ꯍꯥꯏꯦ ꯀꯩꯅꯣ ꯈꯨꯠꯈꯥꯁ ꯆꯝꯗꯦ ꯃꯥꯂꯦ ꯑꯇꯩ ꯆ ꯎꯗꯩꯗꯤ ꯍ ꯇꯗꯅꯅꯦ ꯍꯦ ꯇꯦꯟ ꯊꯣꯛꯀꯥꯟꯗ ꯍꯣꯇꯦꯟꯗ ꯑꯗꯨꯝ ꯐꯖꯅ ꯌꯣꯟꯕ ꯌꯥꯎꯔꯤ ꯑꯗꯨꯃꯥꯏ ꯍꯦꯛ ꯑꯦꯁꯕ ꯑꯗꯨꯒ ꯃꯥꯒꯤ ꯇꯟꯕꯁꯤ ꯃꯔꯛꯇ ꯀꯦꯡꯕ ꯌꯥꯎꯄꯗꯨꯗꯤ ꯇꯂꯦ ꯐꯖꯅ ꯈꯞꯇ ꯇꯩꯔ ꯎꯐꯟ ꯆꯪꯉ ꯇꯩꯔꯥ ꯈꯪꯗꯦꯣꯗꯤ ꯃꯁꯥ ꯌꯥꯝ ꯅꯥꯜꯂꯒ ꯀꯔꯤꯝ ꯌꯦꯡꯗꯕꯁꯨ ꯌꯥꯎꯋꯦ
ꯆꯥꯂꯨꯅꯤ ꯑꯃ ꯇꯧꯔꯒ ꯈꯞꯄꯣ ꯍꯥꯏꯕꯅꯤꯅ ꯅꯤꯛꯄꯗꯣ ꯑꯗꯨꯃꯥꯏꯅ ꯇꯧꯒꯗꯧꯕꯅꯤꯅ
ꯑ ꯀꯨꯏꯔꯦꯗ ꯀꯥꯂꯦꯟꯒ ꯆꯪꯉꯛꯄꯁꯦ ꯀꯥꯂꯦꯟꯒꯗꯤ ꯁꯥꯒꯠꯂꯛꯄꯁꯦ ꯐꯔꯣꯗꯥ ꯐꯔꯛꯄꯗ ꯍꯥꯎꯕꯅꯤꯗ ꯅꯠꯇ꯭ꯔꯥ
ꯎꯝ ꯑꯣꯖꯥꯖꯁ ꯑꯃꯥꯅꯌꯦ
ꯁꯪꯒꯣꯝꯗ ꯂꯣꯟꯗꯣꯏꯔꯥ ꯃꯥꯁꯨꯣ
ꯎꯝ ꯃꯥꯗ ꯁꯪꯒꯣꯝꯗꯅꯦ ꯍꯧꯖꯤꯛꯀꯤ ꯀꯩꯅꯣꯗꯣ ꯃꯥꯒꯤ ꯐꯔꯣꯗꯥꯒꯤꯗ ꯍꯥꯞꯄꯤꯕꯁꯦ ꯑꯩꯈꯣꯏꯒꯤ ꯁꯦꯋꯤ ꯍꯥꯏꯕ ꯍꯥꯏꯕꯅꯦꯕꯀꯣ ꯃꯥꯒꯤ ꯃꯆꯦꯠ ꯃꯆꯦ ꯑꯁꯥꯡꯕꯗꯣ ꯑꯗꯨꯒꯤꯗꯣ ꯑꯩꯈꯣꯏꯅ ꯉꯧꯔꯁꯤ ꯉꯧꯗꯁꯤ ꯍꯥꯏꯕ ꯀꯣ ꯉꯧꯔꯒꯗꯤ ꯃꯍꯥꯎ ꯊꯣꯛꯄꯅꯦꯕꯀꯣ ꯉꯁꯥꯏꯒꯤ ꯘꯗ ꯒꯤ ꯑꯗꯒꯤ ꯃꯣꯏꯗꯤ ꯀꯩꯅꯣꯒꯤ ꯁꯪꯒꯣꯝꯒꯤ ꯄꯣꯠꯅꯤ ꯅꯪ ꯘꯤꯗ ꯑꯌꯥꯝꯕ ꯇꯧꯅꯩꯌꯦꯕ
ꯍꯣꯏ
ꯉꯁꯥꯏꯒꯤ ꯘꯤꯗꯨꯗ ꯉꯧꯔꯅꯤ ꯑꯗꯨꯒ ꯀꯥꯕ ꯀꯥꯕꯛ ꯃꯥꯒꯤ ꯃꯆꯨꯗꯣ ꯑꯩꯈꯣꯏꯒꯤ ꯉꯁꯥꯏꯒꯤ ꯀꯃꯥꯏꯅ ꯍꯥꯏꯗꯣꯏꯅꯣ ꯑ ꯃꯨꯜꯂꯛꯄꯒꯤ ꯃꯆ ꯁꯨꯗꯣ ꯑꯗꯨ ꯑꯣꯏꯔ ꯀꯥꯟꯗꯨꯗ ꯑꯩꯈꯣꯏꯅ ꯂꯧꯈꯠꯄꯤꯔꯒ ꯎ ꯁꯪꯒꯣꯝꯗꯨꯗ ꯊꯤꯠꯄꯤꯔꯅꯤꯀꯣ ꯑꯗꯨꯗꯨꯒ ꯃꯥꯏ ꯃꯥꯒꯤ ꯑꯩꯈꯣꯏꯒꯤ ꯀꯞꯅꯤ ꯈꯪꯗꯦ ꯀꯩꯅꯣꯅꯤ ꯈꯪꯗꯦ ꯑꯪꯈꯛ ꯃꯥꯒꯤ ꯄꯥꯇ꯭ꯔ ꯑꯝꯇ ꯍꯥꯞꯄꯒ ꯐ꯭ꯔꯤꯖꯇ ꯍꯥꯞꯆꯜꯂꯒ ꯊꯝꯈꯤꯕ ꯀꯥꯟꯗ ꯑꯗꯨꯗꯨꯒ ꯏꯪꯍꯜꯂꯒ ꯆꯥꯕ ꯀꯥꯟꯗ ꯆꯞ ꯃ ꯏꯇꯥꯏ ꯏ ꯂꯥꯏ ꯄꯣꯉꯇꯗ
ꯈꯪꯕꯨꯗꯤ ꯈꯪꯉꯅꯤ ꯑꯩꯅ ꯁꯨꯝ ꯍꯌꯦꯡꯋꯥꯏ ꯑꯗꯨꯃꯥꯏꯅ ꯁꯨꯝ ꯁꯨꯝ ꯆꯥꯅꯤꯡꯕ ꯃꯇꯥꯡ ꯌꯥꯝ ꯚꯕꯥꯞ ꯑꯣꯏꯗ꯭ꯔꯁꯨꯪꯉꯑ ꯂꯣꯏꯔꯦ ꯅꯠꯇ꯭ꯔꯣ
ꯍꯪꯉꯣ ꯍꯪꯉꯣ ꯑꯗꯨꯒꯤꯗꯤ ꯑꯩꯈꯣꯏ ꯑꯗꯨꯝ ꯑꯉꯥꯡ ꯂꯩꯕꯅꯤꯅꯅꯦ ꯑꯗꯨꯝ ꯁꯦꯝꯕ ꯁꯥꯕ ꯑꯗꯨꯝ ꯇꯧꯕꯤꯔꯣ ꯑꯩꯈꯣꯏꯅ ꯑꯗꯨꯒꯤ ꯌꯥ ꯑꯗꯨ ꯈꯔ ꯈꯔꯗꯤ ꯈ ꯀꯥꯎ ꯀꯥꯎ ꯈꯪꯉꯤ ꯌꯥꯝꯅ ꯄꯨꯔꯥ ꯍꯦꯛꯇ ꯂꯣꯏ ꯁꯨꯅꯕ ꯈꯪꯕꯗꯤ ꯈꯪꯗꯦꯗ ꯑꯩꯁꯨ ꯑꯗꯨꯕꯨꯗꯤ ꯍꯥꯏꯩ ꯄꯔꯋꯥꯗ ꯍꯥꯀꯗꯗꯤ ꯑꯩꯈꯣꯏꯁꯨ ꯑꯉꯥꯡꯉ ꯌꯥꯝ ꯄꯥꯝꯃꯛꯑꯕ
ꯎꯝ ꯎꯝ
ꯑꯩ ꯊꯥꯏꯅꯣ ꯁꯝꯄꯨꯗ
ꯆꯝꯐꯨꯠ ꯃꯍꯤ ꯂꯣꯏꯔꯦ ꯑꯗꯨꯗ ꯁꯤꯗ ꯏꯁꯤꯡ ꯀꯩꯅꯣ ꯂꯩꯔꯝꯕ ꯍꯥꯏꯇꯥꯔꯦ ꯑꯩꯅ ꯒ꯭ꯂꯥꯁꯁ ꯌꯥꯝ ꯌꯥꯎꯗꯣꯏꯕ ꯊꯛꯆꯟꯕꯒꯁꯦ
ꯑꯣ
ꯏꯁꯤꯡꯁꯤꯁꯨ ꯅꯣꯡꯃꯗ ꯑꯩꯈꯣꯏꯒꯤ ꯆꯥꯡ ꯊꯛꯄꯒꯤ ꯆꯥꯡꯁꯦ ꯑ ꯂꯤꯇꯔ ꯀꯩꯅꯣ ꯊꯛꯑꯣ ꯍꯥꯏꯇꯥꯔꯦꯅꯦ ꯑꯍꯨꯝ ꯃꯔꯤꯗꯤ ꯊꯛꯑꯣ ꯍꯥꯏꯇꯥꯔꯅꯦ ꯃꯤ ꯑꯃꯅ
ꯃꯥꯅꯤ ꯏꯁꯤꯡꯗꯤ ꯏꯁꯤꯡꯗꯤ ꯃꯔꯥꯡ ꯀꯥꯏꯅ ꯑꯗꯨꯝ ꯊꯣꯛꯄꯤꯌꯨ ꯍꯥꯏꯅꯤ
ꯑꯗꯨ ꯌꯧꯔꯝꯃꯣꯏ ꯍꯥꯏꯕ ꯑꯩꯗꯤ
ꯍꯩꯃ ꯑꯗꯨ ꯊꯛꯑꯣ ꯏꯁꯤꯡ ꯊꯛꯄ ꯍꯥꯏꯁꯤꯅꯦ ꯐꯩꯌꯦꯕ ꯀꯩꯒꯤꯅꯣ ꯍꯥꯏ ꯀꯥꯟꯗꯅꯦ ꯑꯩꯈꯣꯏ ꯁꯝꯅ ꯀꯥꯟꯗ ꯈꯨꯗꯝ ꯑꯣꯏꯅ ꯍꯥꯏꯔꯀꯥꯟꯗ ꯑꯩꯈꯣꯏꯒꯤ ꯗ꯭ꯔꯦꯟꯁꯦ ꯏꯁꯤꯡ ꯂꯩꯇ꯭ꯔꯒꯗꯤ ꯐꯨꯜꯂꯒ ꯑꯗꯨꯝ ꯂꯩꯇ꯭ꯔꯣ ꯑꯗꯣ ꯉꯁꯥꯏꯒꯤ ꯑꯥ ꯏꯁꯤꯡꯗ ꯆ ꯆꯦꯟꯊꯔꯛꯑꯒꯗꯤ ꯉꯁꯥꯏꯒꯤ ꯑꯃꯣꯠ ꯑꯀꯥꯏ ꯃꯌꯥꯝꯗ ꯂꯣꯏ ꯆꯦꯟꯟꯅꯔ ꯆꯠꯈꯤꯗ꯭ꯔꯣ ꯑꯗꯨꯃꯥꯏꯅ ꯇꯧꯗꯅ ꯑꯩꯈꯣꯏꯅ ꯊꯛꯏꯕ ꯏꯁꯤꯡꯁꯤꯅ ꯑꯩꯈꯣꯏꯒꯤ ꯍꯛꯆꯥꯡꯗ ꯂꯩꯔꯤꯕ ꯃꯥꯒꯤ ꯐꯠꯇ ꯍꯥꯎꯊꯤ ꯄꯨꯝꯅꯃꯛꯁꯦ ꯂꯣꯏꯅꯃꯛ ꯀꯩꯅꯣ ꯇꯧꯔꯛꯀꯗꯣꯏꯅꯦꯕ ꯐꯤꯜꯇꯔ ꯇꯧꯔ ꯊꯥꯗꯣꯔꯛꯀꯗꯣꯏꯅꯦꯕ
ꯎꯝ
ꯑꯗꯨꯗꯨꯅ ꯏꯁꯤꯡ ꯃꯔꯥꯡ ꯀꯥꯏꯅ ꯊꯛꯗ ꯏꯁꯤꯡꯁꯤꯦ ꯍꯦꯛ ꯊꯛꯄ ꯋꯥꯠꯄ ꯃꯇꯝꯗ ꯅꯪꯅꯅꯦ ꯑꯩ ꯆꯁꯤ ꯏꯁꯤꯡꯒꯤꯒꯤ ꯆꯥꯡꯁꯦ ꯋꯥꯠꯂꯤ ꯅꯠꯇ꯭ꯔꯒ ꯍꯦꯜꯂꯦ ꯍꯥꯏꯕꯁꯦ ꯅꯪ ꯀꯃꯥꯏꯅ ꯈꯪꯒꯗꯒꯦ ꯍꯥꯏ ꯀꯥꯟꯗꯅꯦ ꯅꯪ ꯏꯁꯤꯡꯁꯦ ꯊꯛꯄ ꯋꯥꯠ ꯇꯥꯗꯅꯅ ꯃꯄꯥꯟ ꯊꯣꯛꯂꯛꯄ ꯃꯇꯝꯗ ꯅꯪꯒꯤꯤ ꯑꯦ ꯌꯨꯝ ꯃꯆꯨꯁꯦ ꯑꯩꯈꯣꯏꯒꯤ ꯃꯆꯨꯁꯦ ꯑꯩꯈꯣꯏꯒꯤ ꯀꯩ ꯍꯥꯏꯅꯤ ꯌꯥꯝ ꯌꯥꯛꯅ ꯊꯣꯛꯂꯛꯄ ꯀꯅꯤꯕ ꯌꯥꯝ ꯌꯥꯡꯅ ꯊꯣꯛꯂꯛ ꯀꯅꯤ ꯑꯗꯨꯒ ꯑꯃꯨꯛꯁꯨ ꯅꯪꯒꯤ ꯑꯄꯥꯟ ꯊꯣꯛꯄꯁꯤꯗ ꯑꯩꯈꯣꯏꯒꯤ ꯁꯥꯔꯤ ꯁꯥꯔꯤ ꯇꯧꯔꯒ ꯅꯨꯡꯉꯥꯏꯔꯣꯏꯕ ꯄꯥꯊꯣꯛ ꯃꯇꯝꯗ ꯌꯥꯎꯕ꯭ꯔꯥ ꯑꯗꯨꯗꯣ?
ꯑꯣ ꯈ ꯁꯔꯞ ꯁꯔꯞ ꯀ ꯇꯕꯗꯣ꯫
ꯑꯥ ꯑꯗꯣ ꯅꯪ ꯏꯁꯤꯡ ꯏꯁꯤꯡ ꯊꯛꯄ ꯋꯥꯠꯄꯒꯤꯅꯦꯕ ꯑꯗꯨꯒ ꯃꯆꯨꯗꯁꯨ ꯈꯪꯗꯣꯏꯅꯦꯕ ꯉꯁꯥꯏ ꯃꯆꯨꯁꯤꯅ ꯀꯩꯒꯨꯝꯕ ꯌꯥꯛꯅ ꯊꯣꯛꯂꯛ ꯇꯥ
ꯎꯝ꯫ ꯍꯜꯂꯣ! ꯍꯜꯂꯣ! ꯇꯥꯟꯅꯗ꯭ꯔꯦꯕꯨ ꯍꯜꯂꯣ! ꯇꯥꯕ꯭ꯔꯣ ꯇꯥꯕ꯭ꯔꯣ? ꯑꯩꯅꯗꯤ ꯑꯝꯇ ꯇꯥꯕ ꯐꯪꯗ꯭ꯔꯦ꯫ ꯇꯥꯕꯔꯣ?